ꯑꯪ
ꯂꯧ
ꯎꯝ
ꯆꯥꯔꯕꯣ
ꯍ ꯆ ꯁꯤꯂ
ꯌꯥꯕ ꯍꯥ
ꯑ ꯍꯥ
ꯆꯁꯥꯕꯣ
ꯆꯕ ꯂꯔꯦ ꯆꯕ ꯂꯔꯦꯒꯣ ꯄꯊꯥꯒ ꯈꯜ ꯍꯧ ꯎꯆꯗꯤ
ꯂ ꯄꯥꯔꯣꯏꯖ
ꯑ
ꯄꯔꯣꯏ ꯍꯥ
ꯏꯟꯁꯪꯁꯥꯒꯦ
ꯑꯩꯁꯦ ꯏꯔꯣꯝꯕꯒ ꯍꯋꯥꯏꯒ ꯆꯥꯔꯦ
ꯏ ꯍꯣ ꯍꯣꯕ ꯀꯠ ꯆꯥꯅ ꯀꯖꯥꯅꯤ ꯀꯣꯗꯤ ꯀꯥꯟꯦ
ꯅꯠꯇꯦꯦ ꯏꯃꯥꯟꯅꯕꯤ ꯑꯃꯅ ꯄꯤꯔꯛꯄꯅꯦ ꯏꯔꯣꯝꯕꯗꯤ ꯅꯣꯏꯗꯤ
ꯆ
ꯂꯣꯏꯗꯤ ꯂꯩ ꯆꯥꯔꯒꯦ
ꯍꯥꯎꯗ ꯃ ꯇꯁꯥꯥꯏꯔ ꯆꯂ
ꯍꯥ
ꯑꯩ ꯂꯩꯗꯕꯅꯤꯅ ꯑꯍꯥꯎ ꯇꯕꯍꯥꯎꯗꯕ ꯈꯛꯇꯣ ꯆꯥꯔꯒ ꯂꯩꯒꯦꯕ
ꯑ ꯀꯩ ꯀ ꯍꯥꯏꯅꯣꯕ
ꯦ ꯑꯗꯨ ꯆꯥꯡ
ꯅꯪ ꯍꯧꯖꯤꯛ ꯇꯨꯝꯕꯅꯤ ꯍꯥꯏꯁꯦ ꯌꯥꯝꯅ ꯉꯟꯗ꯭ꯔꯣ
ꯇ
ꯒꯥꯔꯤꯗꯤ ꯍꯦꯛ ꯍꯧꯒꯗꯕꯅꯤ ꯄꯥꯒꯦ ꯍꯥꯏꯔ
ꯁꯨ
ꯈꯣꯡꯒ ꯁꯥꯖꯤꯤꯡꯍꯧꯋꯦ ꯑꯩꯗꯣ ꯍꯣꯏ
ꯀꯔꯤꯒꯤꯅꯣ
ꯑꯔꯦ ꯃꯂꯒꯣꯟ
ꯍꯥꯥ
ꯑ ꯏꯃ ꯃꯤꯅꯥ ꯀꯥꯏꯅ ꯃꯥ ꯑꯣꯦ
ꯀꯩꯅꯩꯅꯣꯗ ꯍꯥꯏꯁꯤꯕꯣ
ꯏꯃꯥꯟꯅꯕꯤꯅ ꯑꯃꯛ ꯀꯣꯚꯔ ꯇꯧꯒꯗꯧꯕꯗꯣ ꯍꯥꯏꯔꯛꯄꯒꯤ ꯍꯥꯏꯕ ꯑꯗꯨꯒꯤ ꯋꯥꯅꯤꯗ
ꯑ ꯍꯌꯦꯡꯗꯤ ꯀ꯭ꯂꯥꯁ ꯂꯩꯕ꯭ꯔꯣ
ꯍꯅꯤ ꯀ꯭ꯂꯥꯁ ꯂꯩ
ꯑ ꯀꯩ ꯀꯩ ꯀ꯭ꯂꯥꯁ ꯂꯩꯒꯦ
ꯀꯥꯟꯦꯔꯣꯏ ꯊꯅꯤ
ꯅꯪ ꯅꯍꯥꯟꯒꯩ ꯀ꯭ꯂꯥꯁꯇꯗ ꯔꯨꯇꯤꯟ ꯌꯦꯡꯗꯕꯤ ꯆꯠꯂꯦꯔꯣ
ꯍ ꯏꯂ ꯏꯔꯂ ꯅ ꯃꯜꯒ ꯆꯔ
ꯑꯥ ꯅꯪꯒꯤ ꯅꯪꯗꯤ ꯂꯩꯃꯤꯟꯅꯕꯈꯩꯗꯨ ꯂꯣꯏ ꯇꯨꯝꯈ꯭ꯔꯕꯣ
ꯊꯥꯡ ꯆꯪꯂ
ꯅꯪ ꯌꯥꯝ ꯇꯨꯝꯅꯤꯡꯉꯕꯣ ꯀꯩꯅꯣ ꯋꯥ ꯉꯝꯇ ꯉꯥꯡꯗ꯭ꯔꯤꯁꯤꯕꯣ
ꯌꯥꯅ ꯂꯩꯅ
ꯎꯝ
ꯀꯅ ꯂꯩꯕ ꯑꯩꯩꯅ ꯄꯨꯛ ꯊꯥꯕꯤꯁꯤꯗ ꯑꯝꯇ ꯇꯧꯅꯤꯡꯗꯦ ꯍꯧꯖꯤꯛ
ꯋꯥꯉꯕꯨ ꯇꯜꯂꯕ
ꯍꯣꯏ ꯗꯗꯥꯏꯖꯦꯁꯟ ꯂꯥꯛꯈ꯭ꯔ ꯃꯥ
ꯎꯝ ꯑꯗꯨꯗꯤ ꯑꯗꯨꯃꯥꯏꯅ ꯑꯗꯨꯝ ꯂꯩꯇꯥꯥꯕꯅꯦ ꯀꯩꯝꯇ ꯀꯩꯝꯇ ꯇꯧꯗꯕꯤꯗ
ꯍ ꯁꯤꯁꯨ ꯀ
ꯍꯝ
ꯕꯨ ꯍꯤꯅꯤ ꯆꯥꯎꯁꯤꯒ
ꯎꯝ
ꯃꯅꯤꯡ
ꯀꯦꯕꯥ
ꯎ ꯅꯤꯡꯠꯇ꯭ꯔꯕꯥꯎꯗꯤ ꯀꯥꯟ
ꯑꯣꯕꯤꯁꯦ ꯌꯦꯡꯅꯤꯡꯉꯦ ꯑꯗꯣ ꯑꯩꯒꯤ ꯐꯣꯟꯗꯣ ꯏꯁꯇꯣꯔꯦꯖ ꯌꯥꯗꯕ ꯅꯦꯠꯐ꯭ꯂꯤꯛꯁꯇꯣ ꯀꯛ ꯈ꯭ꯔꯦ ꯑꯗꯨ ꯌꯦꯡꯗ꯭ꯔꯦ
ꯑꯣ ꯅꯦꯐ꯭ꯂꯁ ꯀ ꯊꯈ꯭ꯔꯦ ꯅꯦꯠꯐ꯭ꯂꯛꯁ ꯃꯨꯚꯤꯗꯤ ꯦꯁ
ꯅꯪ ꯀꯩꯅꯣ ꯁꯨꯃꯥꯏꯑꯕꯣ ꯀꯩꯕ ꯀꯦꯗ꯭ꯔꯃꯥ ꯍꯟꯗꯛꯀꯤ ꯑꯅꯧꯕꯅꯦ ꯑꯣ ꯋꯥꯟꯗꯔ ꯐ꯭ꯔꯨꯁꯇꯣ ꯌꯦꯡꯉꯕ
ꯎꯝ ꯃꯗꯨꯗꯤꯒ
ꯑꯗꯨ ꯌꯥꯝ ꯅꯨꯡꯉꯥꯏꯕꯅꯤ ꯌꯦꯡꯉꯣ
ꯍꯣꯏ
ꯑꯗꯣ ꯇꯤꯁ ꯌꯨ ꯑꯦꯂꯦꯛꯁꯟꯗ ꯌꯦꯡꯉꯕꯣ
ꯍ ꯃꯠꯇ ꯆꯍꯤ ꯌꯥꯁꯦ
ꯑꯗꯨ ꯂꯣꯏꯅ ꯌꯦꯡꯂꯕ ꯏꯄꯤꯁꯣꯗꯠꯇꯤ ꯑꯃꯨꯛ ꯌꯦꯡꯉꯕ
ꯎꯝ ꯌꯦꯡ꯭ꯔ ꯃꯗꯨꯗꯤ
ꯑꯗꯨꯁꯨ ꯅꯨꯡꯉꯥꯏꯇ꯭ꯔꯣ
ꯌꯦꯡꯗꯤ ꯌꯥꯝꯅꯅꯨꯡꯉꯗꯨꯁꯨꯣ
ꯅꯨꯄꯥꯗꯣ ꯌꯥꯝꯅ ꯌꯦꯡꯕ ꯅꯨꯡꯉꯥꯏ
ꯐꯔꯁꯤꯗꯤ ꯃꯁꯥꯒꯤ ꯌꯥꯝ ꯐꯖꯗꯦꯕ ꯌꯦꯡ ꯌꯦꯡꯗ ꯈꯔ ꯁꯤ ꯂꯩꯕꯗꯣ ꯍꯥꯏꯕ ꯇꯥꯔꯦ
ꯍ ꯍꯣꯏ ꯌꯦꯡꯕ ꯌꯥꯝ ꯅꯨꯡꯉꯥꯏ ꯋꯥꯇꯔ ꯄ꯭ꯔꯨꯐꯁꯨ ꯅꯨꯡꯉꯥꯏꯕꯅꯦ ꯌꯥꯝꯅ ꯀꯩꯅꯣ ꯄꯋꯔꯒꯤ ꯑꯣꯏꯕꯅꯦ
ꯑꯣ ꯌꯦꯡꯒꯦ ꯌꯦꯡꯒꯦ
ꯌꯦꯡꯉꯣ ꯌꯦꯡꯉꯣ ꯅꯨꯡꯉꯥꯏꯕꯅꯦ
ꯎꯝ
ꯑꯇꯩꯗꯤ ꯀꯩꯀꯩ ꯌꯦꯡꯒꯦ ꯅꯪꯗꯤ
ꯀꯔꯤꯗꯥ ꯑꯩꯗ ꯍꯤꯟꯗꯤꯒꯤ ꯕꯤꯗꯤꯌꯥ ꯔꯥꯅꯤ ꯔꯃꯥꯏꯟ ꯅꯍꯥꯟꯒꯤ ꯕꯤꯗꯤꯑꯣ ꯑꯃ ꯌꯦꯡꯉꯦ ꯑꯗꯨ ꯑꯣꯏꯔꯒ ꯎꯝ ꯑꯦꯐ ꯑꯣ ꯐꯣꯔ ꯑꯣꯗꯕꯣꯏ ꯍꯥꯏꯕ꯭ꯔꯥ ꯃꯗꯨꯗ ꯌꯦꯡꯒꯦ ꯇꯧꯕ
ꯑꯣ ꯀꯩ ꯑꯞꯇꯦꯡꯗꯣꯏꯅꯣ
ꯅꯁꯂꯤꯁꯦ
ꯑꯣ ꯃꯨꯕꯤꯔꯣ
ꯍꯣꯏ
ꯍ
ꯍꯣꯏ ꯍꯣꯏ
ꯎ ꯆꯩꯅꯥꯒꯤꯗꯤ ꯌꯦꯡꯗ꯭ꯔꯣ ꯅꯪꯗ꯭ꯔꯕ
ꯆꯥꯏꯅꯥꯒꯤꯗꯤ ꯍꯧꯖꯤꯛ ꯀꯥꯟꯗꯤ ꯍꯗꯦ
ꯆꯩꯅꯥꯒꯤ ꯍꯥꯟꯅꯗꯒꯤ ꯑꯗꯨꯝ ꯌꯦꯡꯉꯕ꯭ꯔꯣꯅ
ꯀꯅ ꯑꯍꯃꯗꯁꯤꯡ ꯑꯣꯗꯗꯀꯤꯁꯇꯥꯁꯤꯡꯅ
ꯑꯣ ꯅꯤꯡꯊꯧꯒꯤ ꯇꯥꯏꯞꯇ ꯇꯧꯕꯤꯗꯣ
ꯎꯝ ꯎꯝ ꯃꯗꯨꯗꯤ ꯌꯦꯡꯕ꯭ꯔꯥ
ꯍꯥꯏꯗꯤ ꯌꯦꯡ ꯆꯩꯅꯥꯒꯤꯗꯤ ꯑꯝꯕꯧ ꯌꯦꯡꯗ꯭ꯔꯤ ꯇꯟꯗꯅ
ꯌꯦꯡꯕ ꯀꯥꯟꯗꯗꯤ ꯏꯗꯤꯛ ꯆꯨꯔꯥ ꯏꯄꯤꯁꯣꯠꯁꯨ ꯇꯦꯡ-ꯗꯦꯡ ꯌꯦꯛꯉꯦ ꯇꯣꯏꯕ
ꯍꯧꯖꯤꯛꯀꯥꯟꯒꯤ-ꯍꯧꯖꯤꯛꯀꯥꯟꯗꯤ ꯈꯪꯗꯦ ꯁꯤꯁꯨ ꯑꯦꯂꯦꯁꯟꯗꯒꯤ ꯍꯦꯟꯅ ꯅꯨꯡꯉꯥꯏꯕ ꯂꯩꯇꯕ ꯃꯥꯜꯂꯦ
ꯍꯥ
ꯍꯧꯖꯤꯛꯀꯥꯟꯗꯤ ꯗ꯭ꯔꯃꯥꯗꯣ ꯇꯤꯁ ꯇꯨ ꯑꯦꯂꯦꯁꯟꯗꯒꯤ ꯍꯦꯟꯅ ꯅꯨꯡꯉꯥꯏꯕ ꯂꯩꯇꯦꯕ
ꯑꯥ ꯃꯗꯨꯖꯨ ꯌꯦꯡꯗꯤ ꯌꯥꯝ ꯅꯨꯡꯉꯥꯏꯌꯦ ꯃꯗꯨꯁꯨ ꯐꯦꯕ꯭ꯔꯥꯏꯠꯅꯦ ꯍꯣꯏ
ꯃꯔꯔꯃꯦꯀꯤꯗ
ꯃꯥ ꯅꯨꯄꯤꯕꯨꯗꯤ ꯌꯥꯝ ꯅꯨꯡꯁꯤꯌꯦ ꯃꯥꯗꯣ
ꯍꯣꯏ ꯑꯦꯕꯝ ꯍꯣꯏ ꯅꯪꯗꯤ ꯅꯪꯅ ꯈ꯭ꯋꯥꯏ ꯄꯥꯝꯕ ꯍꯦꯔꯣꯏꯁ ꯀꯅꯥꯗꯣ
ꯍꯦꯟꯅꯄꯥꯏꯦ ꯄꯗꯤ
ꯅꯨꯄꯥꯗꯤ ꯄꯥꯝꯗꯦ
ꯎꯝ ꯄꯝꯔꯁ ꯑꯗꯨꯝ ꯑꯦꯒꯤꯅ ꯍꯦꯟꯅ ꯄꯥꯝꯖꯕ ꯗ꯭ꯔꯦꯁꯤꯡ ꯁꯦꯟꯁꯒꯨꯝꯕ ꯌꯦꯡꯗꯦ ꯅꯨꯄꯤꯅ ꯍꯦꯟꯅ ꯌꯦꯡꯉꯤ
ꯑ ꯍꯣꯏ ꯇꯗꯤ ꯑꯦꯗꯤ ꯃꯤꯗꯤ ꯌꯦꯡꯗ꯭ꯔꯣ
ꯇꯦꯔꯤ ꯃꯦꯔꯤ ꯌꯦꯡꯗꯦ ꯅꯪꯗꯤ
ꯑꯦꯅꯤꯃꯤ ꯌꯦꯡꯉꯦ ꯅꯨꯡꯉꯥꯏꯌꯦ ꯃꯣꯏꯒꯤ ꯑꯥ ꯑꯗꯨꯗꯤ ꯅꯪ ꯑꯥ ꯍꯣꯜꯗ ꯑꯃꯨꯛ ꯔꯤꯡ ꯀꯦꯁꯇꯜ ꯀꯥꯏꯗꯣ ꯑꯝꯇ ꯌꯦꯡꯉꯝꯃꯔꯣꯏ
ꯉꯝꯃꯔꯤ ꯌꯦꯡꯗꯩ
ꯑꯟꯅꯤꯃꯤ ꯌꯥꯝ ꯅꯨꯡꯉꯥꯏꯕꯅ ꯌꯦꯡꯕ ꯍꯧꯈ꯭ꯔꯥꯗꯤ ꯃꯥꯖꯨ ꯑꯤꯗꯤꯛ ꯆꯨꯕꯅꯦ
ꯎꯝ ꯃꯥꯟꯅꯤ
ꯑꯥ ꯅꯪ ꯍꯧꯖꯤꯛ ꯔꯨꯝꯗ ꯂꯩꯔꯤꯔꯣ ꯍꯥ
ꯗꯤ ꯄꯕꯗ ꯆꯥꯡꯗ
ꯀꯩ ꯍꯥꯏꯅꯣ
ꯍꯧꯖꯤꯛꯀꯥꯟ ꯃꯨꯚꯤ ꯐꯖꯕꯗꯣ ꯏꯄꯤꯁꯣꯠ ꯂꯩꯕꯗꯤ ꯌꯦꯡꯕ ꯌꯥꯔꯣꯏꯕ ꯌꯥꯝ ꯏꯗꯤꯛ ꯆꯨꯕꯗꯣ ꯇꯧꯒꯟꯂꯦꯕ
ꯍꯣꯏ-ꯍꯣꯏ-ꯍꯣꯏ-ꯍꯣꯏ ꯃꯊꯪ -ꯃꯊꯪ ꯌꯦꯡꯅꯤꯡꯕꯗ ꯑꯗꯨꯝ ꯂꯣꯏꯔꯅꯤ
ꯍꯣꯏ
ꯕ꯭ꯂꯠ ꯍꯣꯟꯗꯤ ꯌꯦꯡꯉꯥꯕꯣ
ꯃꯁꯤꯗꯤ ꯌꯦꯡꯒꯤꯒꯨꯝ ꯇꯧꯔꯦ
ꯁꯤꯖꯟ ꯇꯨ ꯊꯣꯛꯑꯗꯥꯏꯅꯦ
ꯃꯥꯗꯤ ꯃꯨꯕꯤꯗꯣ
ꯁꯤ-ꯁꯤꯖꯟ ꯋꯥꯟꯗꯤ ꯌꯦꯡꯉꯥꯕ
ꯀꯣꯕꯤ ꯌꯦꯡꯉꯁꯨ ꯑꯗꯨꯝ ꯃꯃꯤꯡ ꯀꯧꯊꯣꯛꯄꯒꯤꯀꯣ ꯌꯦꯡꯕ ꯀꯥꯟꯅꯤ ꯀꯣ ꯑꯣ ꯍꯥꯏ ꯈꯪꯉꯛꯄ ꯈꯅꯤ
ꯑꯥ ꯂꯥꯂꯣꯟꯣꯟꯗ ꯌꯥꯝ ꯅꯨꯡꯉꯥꯏꯕꯅꯦ ꯁꯤꯖꯟ-ꯁꯤꯖꯟ ꯇꯨꯕꯨ ꯊꯣꯛꯈ꯭ꯔꯦ
ꯀꯥꯆꯤꯀꯥꯟ ꯊꯣꯛꯄ꯭ꯔꯥ
ꯍꯣꯏ ꯁꯤꯖꯟ ꯋꯥꯟ ꯂꯩꯒ꯭ꯔꯦ ꯁꯤꯖꯟ ꯇꯨ ꯊꯣꯛꯑꯕꯅꯦ ꯁꯤꯖꯟ ꯊ꯭ꯔꯤ ꯊꯣꯛꯑꯅꯤ ꯈꯔ ꯂꯩꯔꯥꯒ
ꯑꯥ
ꯃꯅꯤꯄꯨꯔꯤꯒꯤꯗꯤ ꯌꯦꯡꯗ꯭ꯔꯣ
ꯍ ꯏꯟꯇꯔꯦꯁ ꯂꯩꯗꯦ
ꯃꯅꯤꯄꯨꯔꯤꯒꯤ ꯌꯦꯡꯕ ꯈꯔꯔꯎꯗꯦ
ꯎ ꯃꯁꯦꯁꯨ ꯐꯥꯡꯪꯗꯦ ꯑꯩꯅ ꯑꯗꯨꯝ ꯈꯥꯔꯒ ꯂꯩꯕꯗꯣ ꯊꯥꯕꯇꯣꯟꯒ ꯃꯤ ꯍꯥꯠꯄꯅꯤ
ꯑ ꯏꯃꯣꯏꯅꯨꯗꯤ ꯌꯦꯡꯉꯕ
ꯇꯥꯏ ꯃꯣꯏꯅꯨꯁꯤ ꯇꯔ ꯆꯃꯉ ꯆ ꯄꯤ
ꯑꯥ
ꯃꯨ ꯀꯣꯟꯅ ꯀꯨꯝꯕꯗ ꯆꯥꯝꯃꯉꯥ ꯆꯥꯄꯤꯈꯤ
ꯀꯩꯅꯣ ꯆꯥꯃꯉꯥ ꯆꯠꯄꯤꯕꯣ
ꯃꯨꯕꯤ ꯂꯩꯕꯅꯦ ꯕꯨꯅꯤꯅꯀꯨꯝꯕ
ꯈꯪꯗꯤꯌꯦ ꯑꯩꯗꯤ
ꯊꯥꯏꯅꯒꯤ ꯌꯦꯡꯉꯣ
ꯑꯣ ꯊꯥꯏꯅꯒꯤꯗꯤ ꯌꯥꯝ ꯅꯨꯡꯉꯥꯏꯕ ꯂꯩꯕꯅꯦ ꯀꯩꯅꯣ ꯎꯝ ꯇꯥꯇꯣꯝꯕ ꯗꯥ ꯒ꯭ꯔꯦꯠ ꯀꯥꯏꯅ ꯌꯥꯝ ꯅꯨꯡꯉꯥꯏꯕ ꯂꯩꯕꯅꯦ
ꯎꯝ ꯃꯥꯒꯤ-ꯃꯥꯒꯤ ꯏꯟꯇ꯭ꯔꯦꯁ ꯇꯧꯕ ꯍꯦꯟꯕ ꯂꯩ ꯑꯗꯨꯗ ꯉꯥꯎꯄꯅ ꯆꯠꯄ ꯅꯨꯡꯉꯥꯏꯗꯨꯏꯅꯤ
ꯎꯝ ꯍꯧꯖꯤꯛꯀꯥꯟꯗꯤ ꯊꯥꯏꯅꯅ ꯍꯦꯟꯅ ꯅꯨꯡꯉꯥꯏꯦꯗ ꯍꯧꯖꯤꯛꯀꯥꯟ ꯅꯨꯡꯉꯥꯏꯕ ꯑꯃꯇ ꯂꯩꯇ꯭ꯔꯥꯕꯅꯦ
ꯎꯝ ꯀꯣꯆꯤꯄꯣ ꯑꯣꯏꯅ ꯃꯦ ꯂꯥꯟꯗꯤ ꯂꯥꯡꯊꯣꯛꯒ ꯇꯧꯔꯅꯤ ꯅꯠꯇ꯭ꯔꯥꯗꯤ ꯑꯩꯈꯣꯏꯖꯨ ꯑꯍꯥꯟ ꯇꯧꯗꯅ ꯌꯥꯝ ꯂꯥꯏꯅ ꯂꯥꯛꯑꯦ
ꯎꯝ
ꯅꯣꯏꯒꯤ ꯏꯁꯤꯡꯒ ꯁꯥꯥꯕ ꯂꯩꯕ꯭ꯔꯣ
ꯆ ꯃꯒꯦ
ꯅꯣꯏꯒꯤ ꯅꯅꯥꯎꯄꯤ ꯅꯥꯕꯗꯣ ꯏꯁꯤꯡ ꯁꯥꯕꯒ ꯑꯨ ꯊꯛꯇ꯭ꯔꯣ
ꯑ ꯊꯥꯄꯂꯤ ꯊꯥꯏꯗꯁ ꯃꯣꯏ ꯎꯝ ꯏꯁꯤꯡ ꯁꯍꯟꯗꯕ ꯃꯥꯠꯂꯦ ꯉꯁꯤ ꯏꯃꯩꯁꯦ ꯎꯝ
ꯑꯣ ꯃꯥꯁꯨ ꯅꯥꯕ ꯈꯔ ꯐꯗꯣꯔꯔꯕꯣ
ꯅꯥꯕꯁ ꯐꯔꯝ
ꯎꯝ
ꯀꯅꯤ ꯅꯅꯥ ꯅꯅꯥꯗ ꯀꯣꯄꯤ ꯀꯥꯟꯗ
ꯑꯥ
ꯅꯅꯤꯟꯅꯅꯥꯗꯦ ꯥꯎꯁꯨ ꯀꯥꯟꯗ
ꯀꯅꯥꯅꯣ
ꯪ ꯍꯧꯖꯤꯛ ꯐꯅ ꯅꯥꯗ꯭ꯔꯒ ꯂꯩꯀꯣ ꯍꯥꯏꯕ
ꯑꯩꯔꯣ
ꯑꯗꯨꯌꯦ ꯀꯂ ꯄꯥꯏꯅ ꯂꯩꯦ ꯅꯥ ꯈꯣꯂꯦꯇ ꯀꯣ ꯍꯥꯏꯅꯤ
ꯑꯩꯔꯣ
ꯍꯣꯏ
ꯑꯩꯁꯦ ꯂꯣꯛ ꯈꯔ ꯊꯨꯡꯉꯏꯦ ꯅꯍꯥꯟ ꯀꯨꯏꯔꯦ ꯂꯧ ꯊꯣꯡꯕꯗꯣ ꯗꯦꯠ ꯇ꯭ꯋꯦꯟꯇꯤ ꯋꯥꯟ ꯑꯗꯨꯋꯥꯏꯗꯒꯤ ꯑꯣꯏꯔꯕꯅꯤ ꯊꯣꯡꯕꯗꯣ ꯍꯧꯖꯤꯛꯐꯥꯎ ꯑꯗꯨꯝ ꯊꯣꯡ ꯂꯩꯔꯦ
ꯑ ꯌꯥꯝ ꯊꯨꯅ ꯐꯥꯕ ꯑꯣꯏꯔꯣ ꯅꯪꯁꯨ
ꯍꯣꯏꯣꯏ ꯑꯩꯗꯤ ꯌꯥꯝ ꯀꯨꯏꯅ ꯀꯨꯏꯅ ꯈꯨꯍꯜꯂꯦꯕ ꯂꯧ ꯊꯣꯡꯕꯁꯦ
ꯑ
ꯑꯗꯨꯒꯤꯅꯦ ꯇꯧꯔꯤꯁꯦ ꯁꯥꯒ ꯁꯥꯕꯒ ꯐꯦꯟꯁꯨ ꯊꯥꯕ ꯌꯥꯗꯦ
ꯑꯣꯟꯅ ꯈꯪꯒꯂꯅꯔ
ꯑꯦꯅꯦ ꯅꯨꯡꯗꯥꯡꯗ ꯏꯔꯨꯖꯕꯗꯤ ꯂꯨꯈ꯭ꯔꯕꯣ
ꯍꯥꯥꯗ ꯈꯦ ꯇꯨꯝ ꯅꯤꯡꯕꯁꯨ ꯐꯋꯦꯗꯔ ꯑꯩꯗꯣ ꯂꯨꯗ꯭ꯔꯒ ꯇꯨꯝꯕꯗꯤ ꯑꯗꯨꯝ ꯑꯔꯂꯤ ꯃꯣꯔꯅꯤꯡ ꯇ ꯃ ꯅꯨꯡꯉꯥꯏ ꯇꯕꯗꯣ ꯑꯗꯨꯝ ꯇꯣꯛꯂꯒ ꯍꯥ ꯏꯄꯥꯗꯤ ꯇꯧꯔꯁꯤꯔꯥ ꯈꯟꯕ ꯑꯔꯅꯤ ꯃꯣꯔꯅꯤ ꯑꯩꯗꯣ ꯁꯝ ꯑꯗꯨꯃꯥꯏꯅ ꯂꯨꯕ ꯌꯥꯗꯦꯕ ꯌꯥꯝꯅ ꯍꯦꯟꯅ ꯐ꯭ꯔꯤꯖꯤ ꯑꯣꯏꯕꯗ ꯑꯗꯒꯤ ꯉꯗꯤ ꯑꯗꯨꯝ ꯐꯥꯠꯇ ꯊꯨꯔꯒꯥꯟ ꯂꯧꯗꯅꯦ
ꯎꯝ
ꯃꯄꯥꯟ ꯐꯝ ꯐꯝ ꯐꯝꯃꯒ ꯂꯩꯕꯤ ꯏꯅꯥꯛꯄꯒꯤ ꯃꯃꯣ ꯋꯥ ꯂꯩꯔꯑꯕ ꯉꯁꯥꯏ ꯑꯩꯗꯣ
ꯑ ꯂꯊꯣꯗꯅ ꯑꯗꯨꯗꯤ ꯅꯨꯡꯉꯥꯏꯅ ꯇꯨꯝꯅꯕ
ꯍ ꯎꯝ
ꯍꯊꯣꯛꯑꯣ ꯑꯗꯨꯊꯣꯛꯑꯣ ꯑꯗꯨꯒ ꯅꯨꯡꯉꯥꯏꯔ ꯑꯗꯨꯝ
ꯎ ꯐꯗꯊ ꯍꯥꯏꯗꯤ
ꯍꯣꯏ ꯇꯣꯏꯗꯕꯅꯦ ꯍꯤꯗꯥꯛ ꯊꯥꯛꯔꯒ ꯂꯥꯏꯔꯤꯛ ꯉꯥꯏꯍꯥꯛ ꯏꯔꯒ
ꯎꯝ ꯁꯄ ꯆꯥꯟ ꯇꯅꯦ ꯂ ꯀꯣ
ꯍꯣꯏ ꯍꯣꯏ ꯅꯪꯁꯨ ꯋꯥꯪ ꯅꯨꯡꯉꯥꯏꯕꯉꯀꯣ
ꯑ ꯐꯁꯦ